ꯍꯜꯂꯣ ꯑꯣ ꯇꯥꯏꯌꯦ ꯇꯥꯏꯌꯦ ꯀꯩꯗꯧꯔꯤꯅꯣ ꯅꯪꯗꯤ ꯀꯩꯗꯧꯔꯤꯅꯣ
ꯀꯩꯁꯨ ꯇꯧꯗꯦ
ꯆꯥꯛ ꯆꯥꯔꯒ ꯂꯩꯕ꯭ꯔꯣ
ꯑꯁ ꯆꯠ ꯆꯥꯗꯔꯤ ꯀꯪꯉꯧ ꯉꯧꯒꯦꯅ ꯍꯥꯋꯥꯏꯗꯣ ꯍꯥꯋꯥꯏ‌ ꯃꯊꯔꯗꯣ‌‌‌‌ ꯑꯗꯣ ꯐꯨꯠꯂꯤꯅꯦ ‌ꯀꯥꯡꯍꯧ ꯉꯧꯅꯤꯡꯉꯥꯏ
ꯎꯝ ꯉꯁꯤꯗꯤ ꯁ꯭ꯀꯨꯜ ꯆꯠꯇ꯭ꯔꯦ
ꯑꯁ‌ꯃꯟꯗ‌‌‌‌ ꯆꯔꯄ ꯍꯧꯔꯅꯤ ꯃꯟꯗꯦ ꯅꯨꯃꯤꯠꯇ ꯆꯠꯄ ‌ꯍꯧꯔꯒꯦ
ꯎꯝ ꯅꯣꯏꯔꯣꯝꯗ ꯅꯨꯡꯁꯥ ꯊꯣꯛꯄ꯭ꯔꯣ
ꯊꯣꯛꯇꯦ ꯅꯪꯁꯥꯁꯨ‌ ꯊꯣꯛꯇꯦ ꯅꯣꯡꯁꯨ ꯎꯝ ꯅꯣꯡꯃꯪꯕ ꯍꯥꯏꯒꯦꯔ‌‌‌ꯈꯪꯗꯦ ꯅꯪꯁꯥꯗꯤ‌ ꯊꯣꯛꯇꯦ
ꯑꯥꯒꯤꯗꯤ ꯐꯥꯕ
ꯑꯩꯈꯣꯏꯔꯣꯝꯁꯨ ꯅꯨꯡꯁꯥ ꯊꯣꯛꯛꯇꯦ ꯉꯁꯤꯁꯦ ꯅꯣꯡ ꯃꯥꯡꯕꯒꯨꯝ ꯀꯩꯅꯣ ꯇꯧꯔꯒ ꯂꯩ
ꯅꯣꯡꯃꯥꯡꯕꯗ ꯐꯔꯦ ꯑꯩꯈꯣꯏꯗꯗꯤ ꯑꯁ ꯅꯨꯡꯁꯥ ꯇꯣꯗꯤ ꯈꯃꯟꯕꯗꯤ ꯂꯩꯕ ꯉꯝꯗꯦꯕ
ꯎꯝ ꯐꯔꯦ ꯑꯗꯨꯅ
ꯎꯝ ꯀꯩꯗꯧꯔꯤꯕ ꯅꯣꯏꯗꯤ
꯭ꯔꯣ ꯍꯥ
ꯀꯩ‌‌‌ ꯍꯥꯏꯕ ꯅꯪ ꯀꯩꯗꯧꯔꯤꯅꯣ ꯍꯥꯏꯕꯅꯦ
ꯑꯩꯗꯣ ꯑ ꯍꯧꯖꯤꯛ ꯉꯥꯏꯍꯥꯛ ꯂꯩꯌꯦ ꯐ꯭ꯔꯤꯗ ꯂꯩꯌꯦ ꯐ꯭ꯔꯤꯗ ꯂꯩꯌꯦ ꯍꯨ ꯅꯪꯗꯤ ꯉꯁꯤ ꯀꯗꯥꯏ ꯆꯠꯀꯦꯔꯣ
ꯑꯁ ꯁꯨꯝ ꯂꯩꯕꯅꯤꯗ ꯆꯠꯅꯤꯡꯉꯥꯏ ꯂꯩꯇꯦ
ꯆꯥꯛ ꯆꯥꯗ꯭ꯔꯤ ꯍꯥꯏꯕ
ꯁꯥꯗ꯭ꯔꯤꯌꯦ ꯑꯝ ꯏꯃꯥꯟꯅꯕꯤꯗꯤ ꯆꯥꯒꯔꯦ ꯑꯁ ꯈꯪꯉꯦ ꯑꯁꯥꯡꯕꯖꯥꯠꯇꯣ
ꯑ
ꯏꯃꯥꯟ ꯏꯃꯥꯟꯅꯕꯤꯖꯄ ꯆꯥꯈ꯭ꯔꯦ ꯑꯩ ꯈꯠꯇꯅꯤ ꯆꯥꯗ꯭ꯔꯤꯖꯦ ꯍꯧꯖꯤꯛ
ꯎꯝ ꯌꯥꯝ ꯆꯥꯛ ꯊꯦꯡꯒꯅꯨꯍꯦ
ꯌꯥꯝ ꯊꯦꯡꯅ ꯍꯧꯒꯠꯄꯒꯤ ꯉꯔꯥꯡ ꯅꯨꯡꯗꯥꯥꯡꯗꯣ ꯕꯣꯜ ꯌꯦꯡꯉꯦꯕ ꯑꯃꯨꯛ
ꯎꯝ
ꯕꯣꯜ ꯌꯦꯡꯉꯦ ꯑꯃꯨꯛ
ꯑꯦ
ꯊꯦꯡ ꯇꯨꯝꯃꯦ ꯉꯔꯥꯡ ꯑꯗꯨꯒꯤ ꯑꯁ ꯅꯣꯡꯉꯥꯟꯕ ꯀꯥꯟꯗ ꯇꯨꯝꯕꯅꯤꯍꯦ
ꯑꯩꯁꯨ ꯄꯨꯡ ꯇꯔꯥꯃꯥꯊꯣꯏꯗ ꯇꯨꯝꯃꯦ ꯉꯔꯥꯡꯗꯣ
ꯅꯪꯗꯤ ꯄꯨꯡ ꯑꯅꯤ ꯑꯍꯨꯝꯗ ꯇꯣꯡꯈ꯭ꯔꯦꯗꯣ
ꯄꯨꯡ ꯇꯔꯥꯃꯊꯣꯏꯗ ꯇꯨꯝꯃꯒ ꯄꯨꯡ ꯨꯃꯉꯥ ꯑꯗꯨꯋꯥꯏꯗꯃꯨꯛ ꯍꯧꯒꯠꯂꯛꯄ ꯑꯁ ꯃꯤꯠ ꯄꯥꯡꯕ ꯉꯝꯗ꯭ꯔꯦꯗ ꯑꯩꯗꯤ
ꯎꯝ ꯑꯩꯗꯤ ꯅꯣꯡꯉꯥꯟꯕ ꯀꯥꯟꯗ ꯑꯃꯨꯛ ꯑꯨꯝꯕꯅꯤ ꯑꯩꯒꯤ ꯈꯨꯠꯇꯣ ꯅꯨꯡꯁꯤꯠꯅꯔ ꯀꯔꯤꯅꯔ ꯈꯪ ꯅꯥꯕ ꯖꯥꯠꯇꯣ
ꯎꯝ
ꯗꯨꯃꯥꯏ ꯇꯧꯒꯜꯂꯦꯕ
ꯅꯪ ꯇꯨꯝꯕꯗꯣ ꯐꯖꯅ ꯇꯨꯝ ꯇꯨꯝꯕꯗꯣ ꯐꯖꯅ ꯇꯨꯝꯗꯕꯒꯤ ꯑꯣꯏꯔꯝꯅꯤ ꯅꯈꯨꯠꯇꯣ
ꯎꯝ ꯒ꯭ꯥꯟ ꯃꯦꯟ ꯇꯥꯗꯦ
ꯅꯣꯏꯔꯣꯝꯗ ꯅꯣꯡꯒ ꯆꯨꯗ꯭ꯔꯣ
ꯆꯨꯗꯦ ꯅꯣꯡ ꯆꯨꯗꯦ ꯐꯤꯔꯣꯜ ꯁꯨꯅꯤꯡꯉꯥꯏꯁꯨ ꯂꯩꯌꯦ ꯏꯁꯤꯡ ꯅꯥꯏꯇꯕꯒꯤ ꯄꯩꯔ ꯂꯩꯔꯤꯅꯦ ꯍꯧꯖꯤꯛ
ꯎꯝ ꯎꯝ
ꯑꯃꯨꯛ ꯁꯨꯈ꯭ꯔ ꯏꯁꯤꯡꯖꯨ ꯂꯩꯔꯣꯏ ꯏꯁꯤꯡꯗꯣ ꯀꯥꯟ ꯀꯨꯏꯅ ꯂꯥꯛꯇꯕ ꯑꯃꯨꯛ ꯂꯥꯛꯈ꯭ꯔꯗꯤ ꯀꯨꯏꯅ ꯂꯥꯛꯇꯦꯕ ꯃꯗꯨꯒꯤ ꯐꯤꯔꯣꯜꯗꯣ ꯁꯨꯅꯤꯡꯉꯥꯏ
ꯑꯩꯈꯣꯏꯔꯣꯝꯗꯤ ꯏꯁꯤꯡ ꯌꯥꯝ ꯅꯨꯡꯉꯥꯏꯌꯦ ꯉꯔꯥꯡꯗꯣ ꯅꯣꯡ ꯇꯥꯕꯒꯤ
ꯅꯣꯡ ꯇꯥꯕ꯭ꯔ
ꯍꯣꯏ ꯉ ꯉꯔꯥꯡ ꯄꯨꯡ ꯎꯝ ꯄꯨꯡ ꯇꯔꯥ ꯍꯦꯟꯕ ꯑꯗꯨꯋꯥꯏꯗꯁꯨ ꯈꯔ ꯈꯔ ꯈꯛꯇ ꯇꯥꯏ
ꯅꯣꯡ ꯁꯨꯛꯇꯥ ꯇꯥꯔꯛꯗꯦ ꯍꯥꯏꯕ ꯁꯤꯗ
ꯅꯣꯏ ꯄꯨꯈ꯭ꯔꯤꯒꯤ ꯏꯁꯤꯡꯒꯨꯝꯕ ꯂꯩꯇ꯭ꯔꯣ
ꯂꯩꯗꯦꯕ ꯎꯝ ꯍꯦꯟꯄꯝꯀꯨꯝꯕꯁꯨ ꯂꯩꯗꯦꯕ ꯁꯤꯗ
ꯑꯗꯨꯗꯤ ꯂꯩꯕ ꯉꯥꯛꯇ ꯇꯧꯔꯔꯣ ꯃꯤ ꯑꯗꯨꯗ ꯂꯩꯕꯁꯤꯡꯗꯣ꯫
ꯁꯨꯇꯤꯒꯤ ꯎꯝ ꯁꯨꯇꯤꯒꯤ ꯏꯁꯤꯡ ꯂꯥꯛꯄꯒꯨꯝꯕ ꯂꯩꯕꯒꯨꯝꯕ ꯁꯤ ꯐꯖꯅ
ꯑꯁ ꯑꯗꯨꯗꯤ ꯏꯁꯤꯡ ꯋꯥꯔꯗꯤ ꯂꯥꯏꯛꯐꯝ ꯆꯥꯐꯝ ꯅꯨꯡꯉꯥꯏꯔꯝꯗꯧ ꯃꯥꯟꯗꯦꯗ꯫
ꯏꯁꯦ ꯀꯩꯅꯣ ꯃꯣꯏꯗꫭ ꯁꯤꯡꯗꯥ ꯗꯥꯝ ꯃꯅꯥꯛꯇꯒꯤ ꯑꯗꯨꯝ ꯂꯥꯛꯄꯅꯦ ꯍꯥꯏꯌꯦ ꯏꯁꯤꯡꯗꯣ꯫
ꯑꯣ ꯑ ꯏꯁꯤꯡꯗꯤ ꯐꯔꯝꯒꯅꯤꯀꯣ ꯄꯤ ꯃꯣꯏꯅ ꯄꯤꯕꯗꯣ꯫
ꯐꯥꯏꯗ꯫
ꯎꯝ
ꯁꯦꯡꯉꯦꯕ꯫
ꯑꯣ
ꯃꯨꯟꯒꯦꯔ ꯃꯨꯟꯔꫭꯏꯒꯦꯔ ꯒ꯭ꯌꯥꯟ ꯃꯦꯟ ꯀꯩ ꯍꯤꯟꯖꯥꯡ ꯆꯥꯔꯦ꯫
ꯑꯩꯔꫭ ꯍꯋꯥꯏ ꯃꯅꯥꯗꫭ
ꯍꯋꯥꯏ ꯃꯅꯥꯒ ꯎꯈꯥꯕꯤ ꯑꯀꯪꯕꯗꯣ ꯑꯗꯨ ꯆꯥꯑꯦ ꯑꯗꯨꯒ ꯍꯋꯥꯏ ꯑꯁꯥꯡꯕꯤꯗꯣ ꯍꯋꯥꯏ ꯉꯧꯔꯒ ꯑꯁꯥꯡꯕꯤꯗꯣ ꯍꯋꯥꯏ ꯑꯁꯥꯡꯕꯤꯒꯤ ꯃꯅꯥ ꯆꯥꯅꯕꯗꯣ꯫
ꯑꯣ ꯑꯣ ꯑꯣ ꯈꯪꯉꯦ꯫
ꯑꯈꯣꯏ ꯖꯤꯅꯤꯝꯇꯣꯒꯨꯝꯕ ꯍꯥꯞꯄꯒ ꯆꯥꯟꯅꯕ ꯃꯅꯥꯗꯣ꯫
ꯑ ꯑꯣ ꯈꯪꯉꯦ-ꯈꯪꯉꯦ꯫
ꯑꯗꯨꯗꫭ ꯆꯥꯑꯦ꯫
ꯑꯗꯨꯒ ꯎꯝ ꯁꯒꯨꯟꯗꫭ
ꯎꯝ
ꯑꯗꯨꯒ ꯑꯃꯦꯠꯄ ꯆꯥꯑꯦ꯫ ꯑꯗꯨꯒ ꯎꯝ ꯁꯧꯒ꯭ꯔꯤ ꯒꯤ ꯃꯔꯨ ꯎꯝ ꯍꯋꯥꯏꯖꯥꯔꯗꯣ
ꯎꯝ ꯎꯝ
ꯑꯗꯨꯒ ꯁꯤꯡꯒꯥ ꯎ ꯃꯣꯔꯣꯛꯀ ꯑꯃꯦꯠꯄ ꯆꯥꯕ꯫ ꯑꯁ ꯃꯊꯦꯜ ꯌꯥꯝ ꯌꯥꯝꯃꯦ ꯑꯈꯣꯏ ꯉꯁꯤ꯫ ꯑꯗꯨꯒ ꯃꯥꯏꯔꯦꯟꯒꯤ ꯃꯅꯥꯗꯣ
ꯑꯗꯨ ꯁꯨꯝ ꯑꯗꯨꯁꯨ ꯆꯝꯐꯨꯠ ꯐꯨꯠꯂꯦ ꯑꯗꯨꯒ ꯍꯋꯥꯏꯖꯥꯔꯒ ꯁꯤꯡꯒ ꯃꯣꯔꯣꯛꯀ ꯃꯦꯠꯄꯗꯨꯁꯨ ꯆꯥꯔꯦ ꯑꯗꯨꯒ ꯎꯝ ꯀꯩꯅꯣꯗꯣ ꯃꯣꯔꯣꯛ ꯑꯁꯥꯡꯕ ꯑꯀꯪꯕ ꯂꯩꯕꯗꯣ꯫
ꯑꯗꯨꯁꯨ ꯆꯥꯔꯦ ꯑꯗꯨꯒ ꯍꯋꯥꯏ ꯃꯅꯥꯗꯨꯁꯨ ꯊꯣꯡꯕ ꯆꯥꯔꯦ ꯑꯗꯨꯒ ꯉꯄ꯭ꯔꯨꯝ ꯂꯩꯗꯅ
ꯎꯝ
ꯉꯥꯄ꯭ꯔꯨꯝ ꯑꯀꯪꯕꯒꯤ ꯑꯃꯦꯠꯄꯁꯨ ꯆꯥꯔꯦ ꯑꯗꯨꯒ ꯉꯔꯥꯡ ꯌꯦꯟ ꯉꯔꯥꯡ ꯌꯦꯟ ꯊꯣꯡꯕꯒꯤ ꯎꯝ ꯂꯦꯝꯕꯗꯣ
ꯎꯝ
ꯑꯗꯨꯁꯨ ꯆꯥꯔꯦ ꯑꯗꯨꯒ ꯉꯔꯥꯡ ꯉꯥꯒ ꯌꯦꯟ ꯊꯣꯡꯉꯦꯕ
ꯎꯝ
ꯑꯗꯨꯒ ꯉꯥꯒꯤ ꯉꯔꯥꯡ ꯈꯔ ꯂꯦꯝꯂꯝꯕꯗꯣ ꯑꯗꯨꯁꯨ ꯆꯥꯔꯦ
ꯌꯥꯝꯃꯦ ꯃꯊꯦꯜ ꯆꯩꯔꯥꯎꯕꯗꯒꯤ ꯍꯦꯜꯂꯦꯍꯦ
ꯃꯊꯦꯜ ꯌꯥꯝꯃꯟꯗ
ꯏꯊꯟꯗ ꯊ‌ꯣꯡꯕ꯭ꯔ‌ꯣ ꯀꯃꯥꯏ ꯇꯧꯕ꯭ꯔꯣ ꯆꯥꯛ ꯊꯣꯡꯕꯗꯤ
ꯑꯁ ꯑꯩ ꯏꯊꯟ ꯏꯊꯟꯗ ꯊꯣꯡꯕꯅꯦ ꯑꯃꯦꯠꯄꯗꯨꯗꯤ ꯁꯒꯣꯜꯗꯣ ꯁꯒꯣꯟꯗꯨꯗꯤ ꯏꯀꯨꯕꯣꯛꯅ ꯁꯦꯝꯕꯅꯦ ꯑꯃꯦꯠꯄ ꯗꯥꯏꯅ ꯑꯩꯅ ꯃꯦꯠꯄ ꯑꯗꯨ ꯑꯇꯥꯏ ꯒꯤꯗꯤ ꯑꯩꯅ ꯊꯣꯡꯕꯅꯦ
ꯋꯥꯅꯝꯅꯦ ꯈꯤꯇꯪ ꯈꯤꯇꯪ ꯆꯥꯎ
ꯐꯦꯡꯕ ꯋꯥꯅꯝꯅꯤ
ꯁꯦꯝꯕ ꯋꯥꯏꯌ‌ꯦ ꯑꯁ ꯆꯥꯛ ꯍꯤꯟꯁꯥꯡ ꯊꯣꯡꯕꯁꯦ ꯃꯊꯦꯜ ꯌꯥꯝꯃꯗꯤ ꯀꯣꯛ ꯉꯥꯎꯋꯦ ꯑꯩꯈꯣꯏꯗꯤ ꯀꯤꯠꯆꯟ ꯑꯅꯤ ꯑꯃꯨꯛ ꯊꯣꯛꯄꯅꯤꯅꯀꯣ
ꯎꯝ
ꯃꯩꯒꯤ ꯀꯤꯠꯆꯟ ꯑꯃ ꯒ꯭ꯌꯥꯁꯀꯤ ꯑꯃ ꯊꯣꯛꯄꯅꯤꯅ ꯆꯠꯊꯣꯛ ꯆꯠꯁꯤꯟ ꯆꯠꯊꯣꯛ ꯆꯠꯁꯤꯟ ꯀꯨꯟꯊ꯭ꯔꯥ ꯅꯤꯐꯨꯔꯛꯇꯤ ꯆꯠꯂꯝꯒꯅꯤ
ꯆꯥꯛ ꯊꯣꯡꯕꯗ ꯊꯕꯛ ꯑꯃ ꯇꯧꯔꯝꯅꯤꯅꯦ ꯅꯣꯏꯒꯤꯗꯤ ꯃꯤꯗꯤ ꯌꯥꯝꯕꯅꯤꯅ
ꯆꯥꯛ ꯊꯣꯡꯕ ꯊꯕꯛꯅꯦ ꯆꯥꯛ ꯊꯣꯡꯉꯗꯤ ꯊꯕꯛ ꯇꯤ ꯄꯥꯛ ꯂꯩꯇꯦꯗ
ꯎꯝ ꯆꯥꯛ ꯊꯣꯡꯕꯒꯤ ꯑꯣꯏꯔꯝ
ꯑ ꯆꯥꯛ ꯊꯣꯡꯕ
ꯑꯥ
ꯇꯝꯒꯤ ꯊꯕꯛ ꯁꯨꯕ ꯑꯗꯨꯅꯦ
ꯑꯗꯨꯅꯗꯤ ꯐꯔꯦ ꯃꯄꯥꯟꯗ ꯊꯕꯛ ꯁꯨꯒꯗꯨꯏ ꯁꯔꯨꯛꯇꯤ
ꯎꯝ ꯅꯣꯏꯗꯤ ꯂꯧ ꯂꯧ ꯍꯧ ꯂꯣꯏꯔꯕꯣ
ꯈꯪꯗꯦ ꯂꯣꯏꯕ꯭ꯔꯥ ꯂꯣꯏꯗꯕ꯭ꯔꯥ ꯅꯣꯏꯒꯤ ꯎꯋꯦ ꯍꯥꯏꯒꯤꯗꯥꯏ
ꯎꯝ
ꯅꯣꯏꯗꯤ ꯁꯨꯗꯕ꯭ꯔꯣ
ꯂꯩꯌꯦ ꯍꯥꯏꯕꯅ‌ꯣ ꯃꯣꯏ ꯅꯨꯄꯥꯈꯩ ꯁꯨꯅꯉꯥꯏ ꯇꯜꯂꯦ ꯍꯥꯏꯕ꯭ꯔꯥ ꯈꯪꯗꯦ ꯗꯨꯒꯤ ꯍꯟꯗꯛꯇꯤ ꯄꯤꯊꯣꯛꯑꯦ ꯍꯥꯏꯕꯅꯦ
ꯑꯩꯈꯣꯏ ꯎ ꯑꯩꯈꯣꯏ ꯁꯨꯌ‌ꯦ ꯌꯥꯏꯌꯦ ꯅꯣꯏꯒꯤꯗꯣ
ꯎꯝ ꯑꯩꯈꯣꯏ ꯈꯔꯛꯇꯤ ꯁꯨꯕꯅꯤꯗ ꯂꯧꯈꯥꯏꯒꯨꯝꯕꯀꯣ
ꯎꯝ
ꯅꯣꯏ ꯏꯁꯤꯡꯕꯨꯗꯤ ꯅꯨꯡꯉꯥꯏꯌꯦ ꯑꯗꯣ ꯑꯈꯣꯏ ꯅꯣꯏꯅ ꯎꯕ ꯎꯕ ꯃꯐꯝꯗꯣ
ꯎꯝ
ꯑꯗꯨꯗꯗꯤ ꯅꯣꯡ ꯇꯥꯔꯗꯤ ꯏꯁꯤꯡꯗꯤ ꯂꯩꯥꯕꯅꯦ ꯂꯣꯛꯀꯤ ꯏꯁꯤꯡꯒꯤꯗꯣ
ꯎꯝ
ꯑꯗꯨꯗ ꯂꯧꯕ ꯌꯥꯕꯅꯦ ꯑꯩꯈꯣꯏꯒꯤ ꯃꯐꯝꯗꯨꯗꯤ ꯏꯁꯤꯡ ꯄꯥꯠꯀꯤ ꯃ ꯃꯄꯥ ꯃꯐꯝꯅꯤꯅꯀꯣ
ꯎꯝ
ꯂꯣꯛꯀꯤ ꯃꯐꯝꯅꯤꯅ ꯀꯩꯅꯣ ꯇꯧꯕꯅꯦ ꯑꯁ ꯏꯁꯤꯡꯒꯗꯣ ꯏꯪ ꯏꯪ ꯂꯥꯎꯔꯗꯅꯀꯣ
ꯎꯝ
ꯑꯩꯗꯤ ꯑꯗꯨꯗ ꯆꯥꯅꯤꯡꯉꯥꯏ ꯀꯤꯕ
ꯄꯥꯠꯀꯤ ꯏꯁꯤꯡꯅꯩꯕ꯭ꯔꯥ
ꯎꯝ ꯄꯥꯠꯀꯤ ꯏꯁꯤꯡ ꯅꯩꯕꯅꯤꯅ ꯏꯪꯕꯗꯣ ꯂꯩꯗꯅ ꯂꯩꯕꯥꯛꯇꯨ ꯆꯣꯠꯂꯤ ꯆꯣꯠꯂꯤ ꯇꯧꯔꯒ ꯑꯩꯈꯣꯏ ꯅꯦꯠ ꯊꯕꯗ ꯌꯥꯝꯅ ꯀꯩ ꯍꯥꯏꯁꯤꯔꯥ ꯂꯩꯕꯥꯛꯇꯣ ꯌꯥꯝꯅ ꯁꯥꯡꯅ ꯁꯥꯡꯅ ꯅꯦꯠꯄꯗꯣ ꯑꯗꯨꯒ ꯃꯈꯥꯗ ꯂꯩꯕ ꯌꯥꯝ ꯏꯪ
ꯆꯤꯡꯗꯣ
ꯎꯝ ꯂꯩꯕꯥꯛ ꯃꯨꯛ
ꯀꯪꯗꯕꯨ ꯎꯝ ꯀ ꯪꯗꯕꯒꯤ ꯑꯣꯏꯔꯝꯅꯤ ꯁꯤꯡꯗꯣ ꯑꯗꯨꯝ ꯅꯨꯡꯇꯤꯒꯤ ꯑꯗꯨꯝ ꯂꯩꯕ ꯑꯣꯏꯔꯝꯅꯤ
ꯎꯝ ꯁꯀꯤꯗꯥ
ꯂꯧ ꯁꯨꯕ ꯃꯇꯝꯅꯤꯅ ꯁꯤꯗꯤ ꯅꯣꯡ ꯇꯥꯗ꯭ꯔꯕꯅꯤꯅ ꯀꯣ
ꯎꯝ
ꯑꯁꯝ ꯑꯌꯥꯝꯕꯅꯗꯤ ꯈꯔꯥ ꯀꯔꯤ ꯍꯥꯏꯁꯤꯔꯥ ꯒ꯭ꯔꯤꯟꯒꯤ ꯂꯩꯗ ꯍꯥꯏꯕꯗꯤ ꯑ ꯁꯪꯡ ꯁꯪꯂꯒ ꯂꯩꯏ ꯂꯧꯔꯥꯡ ꯁꯨꯕ ꯍꯧꯗꯕꯗꯣ
ꯑꯣ ꯅꯣꯡꯁꯨ ꯇꯥꯗꯦ ꯀꯃꯥꯏ ꯂꯧ ꯁꯨꯗꯧꯔꯤꯕ
ꯎꯝ
ꯍꯣꯏꯔꯣꯡꯒꯤ ꯎꯝ ꯁꯤꯅ ꯑꯩꯈꯣꯏ ꯈꯨꯟꯒꯤꯀꯣ ꯑꯩꯈꯣꯏ ꯈꯨꯟꯒꯤ ꯃꯤ ꯀꯩꯅꯣ ꯉꯁꯤꯁꯦ ꯉꯥ ꯐꯥꯕ ꯆꯠꯈꯤꯕꯅꯦ
ꯑꯩꯒꯦꯔꯣ ꯍꯧꯖꯤꯛ ꯉꯥ
ꯂꯩ ꯍꯥꯏ ꯑꯁꯣꯝ ꯔꯣꯝꯗ ꯂꯧꯕꯨꯛ ꯑꯥ ꯀꯩꯅꯣꯗ ꯏꯁꯤꯡ ꯂꯩꯐꯝꯗꯣ ꯑꯗꯨꯋꯥꯏꯗ ꯉꯥ ꯉꯥꯃꯨꯒꯨꯝꯕ ꯌꯥꯝꯃꯦ ꯍꯥꯏꯌꯦ ꯃꯣꯏ ꯃꯣꯏ ꯐꯥꯕ ꯆꯠꯈꯤꯕꯅꯦ
ꯅꯣꯏ ꯅꯨꯄꯥ ꯈꯣꯏ ꯆꯠꯄ꯭ꯔꯣ ꯆꯠꯇꯦ
ꯑꯩꯈꯣꯏ ꯅꯨꯄꯥꯗꯤ ꯀꯗꯥꯏ ꯆꯠꯈꯤꯕ꯭ꯔꯥ ꯈꯪꯗꯦ ꯒꯥꯔꯤ ꯊꯧꯔꯒ ꯆꯠꯈꯤꯌꯦ ꯒꯥꯔꯤ ꯊꯧꯔꯒ ꯆꯠꯈ꯭ꯔꯦ ꯀꯗꯥꯏꯗ ꯆꯠꯄ꯭ꯔꯥ
ꯎꯝ ꯅꯪ ꯁꯥꯗꯣ ꯌꯥꯝ ꯍꯥꯎꯒꯗꯧ ꯃꯥꯜꯂꯦꯀꯣ
ꯑꯁ ꯃꯇꯥꯜꯒꯤ ꯃꯔꯨꯗꯣ ꯉꯧꯅꯤꯉꯥꯏꯅꯤ
ꯑꯣ
ꯐꯨꯠꯂꯒ ꯀꯣ ꯐꯨꯠꯂꯒ ꯉꯧꯗ꯭ꯔꯗꯤ ꯍꯥꯎꯗꯕ ꯈꯔ ꯀꯜꯂꯦꯕ
ꯍꯣꯏ ꯐꯨꯠꯂꯒ ꯉꯧꯔꯁꯨ ꯈꯔ ꯀꯟꯕ ꯂꯩꯕꯅꯦ
ꯎꯝ
ꯅꯪꯅ ꯄꯦꯠꯅꯤꯡꯉꯗꯤꯀꯣ
ꯎꯝ
ꯀꯣ ꯀꯣꯀꯔꯗ ꯃꯥꯗꯤ ꯑ ꯀꯨꯀꯔ ꯑꯃꯔꯛ ꯀꯥꯝꯊꯣꯛ ꯀꯥꯝ ꯈꯔꯗꯤ ꯄꯦꯠꯂꯦꯗꯅ
ꯎꯝ ꯑꯩ ꯀꯨꯀꯔ ꯀꯥꯝꯕꯅꯤꯅ ꯁꯤꯗꯗꯤ ꯍꯧꯖꯤꯛ ꯐꯨꯠꯂꯗꯤ ꯑꯥ ꯍꯣꯔꯦꯟ ꯆꯥꯈ꯭ꯔꯅꯦꯕ
ꯑꯣ ꯀꯨꯀꯔꯗꯣ ꯌꯥꯝ ꯀꯥꯝꯍꯟꯗꯕꯤꯗ ꯀꯥꯝꯕ ꯍꯧꯗ꯭ꯔꯤꯉꯩꯗ ꯃꯨꯠꯊꯠꯂꯣ ꯑꯗꯨꯗꯤ ꯆꯞ ꯆꯥꯔꯕꯅꯦ ꯍꯥꯏꯕꯗꯤ ꯃꯥꯒꯤ ꯃꯈꯨꯝꯗꯣ ꯍꯥꯡꯗꯣꯛꯇ꯭ꯔꯤꯉꯩꯗ ꯃꯅꯤꯜ ꯂꯩꯗꯅ
ꯎꯝ
ꯑꯗꯨ ꯃꯅꯤꯟꯗꯨꯅ ꯍꯦꯟꯅ ꯎꯝ ꯀꯦꯠꯍꯟꯕꯅꯦꯕ ꯑꯗꯨꯅ ꯀꯥꯞꯇꯔꯁꯨ ꯑꯩꯗꯤ ꯀꯩꯅꯣ ꯎꯁꯣꯏꯗꯣ